ꯀꯔꯤ ꯇꯧꯔꯒ ꯂꯩꯕ꯭ꯔꯣ ꯇꯥꯏ ꯇꯥꯏ
ꯊꯔꯣꯏ ꯀꯛꯑꯒ ꯂꯩꯕꯅꯤꯅꯦ
ꯑꯁ ꯀꯗꯥꯏꯗꯒꯤꯔꯣ
ꯉꯔꯥꯡ ꯈꯨꯟꯕ ꯆꯠꯄ
ꯑꯣ ꯑꯁ ꯊꯔꯣꯏ ꯈꯨꯣꯏꯕ ꯆꯠꯂꯦꯕ ꯌꯥꯝ ꯂꯦꯡꯉꯤ ꯄꯣꯝꯃꯤ ꯃꯆꯥꯗꯤ
ꯑꯩꯈꯣꯏ ꯂꯩꯃꯤꯟꯅꯕ ꯈꯣꯏꯒ ꯑꯁ ꯆꯠꯄꯅꯦꯗ
ꯍꯥꯎꯕ꯭ꯔꯣ ꯑꯗꯨꯋꯥꯏꯗ ꯊꯧ ꯊꯥꯔꯣꯏꯗꯣ
ꯍꯥꯎꯋꯦ ꯅꯍꯥꯟ ꯆꯥꯔꯨꯕ ꯍꯥꯎꯕꯒꯤ ꯑꯃꯨꯛꯀ ꯈꯨꯨꯟꯕ ꯆꯠꯂꯤꯅꯤꯅꯦ
ꯅꯣꯏꯕ꯭ꯔꯣ
ꯅꯣꯏꯌ‌ꯦ ꯎꯝ
ꯑꯩꯈꯣꯏ ꯂꯣꯝꯗꯒꯤꯗꯤ ꯅꯣꯏꯗꯤꯅꯦ ꯀꯔꯤ ꯍꯥꯏꯁꯤꯔꯥ ꯀꯪꯉꯦ ꯑꯗꯨꯒ ꯑ ꯀꯔꯤ ꯍꯥꯏꯁꯤꯔꯥ
ꯎꯝ ꯃꯣꯠꯄꯁꯨ ꯃꯣꯠꯄꯀꯣ ꯀꯥꯡꯁꯨ ꯀꯥꯡꯉꯦ ꯍꯥꯎꯇꯕꯒꯤ ꯎꯝ
ꯃꯆꯥꯁꯨ ꯌꯥꯎꯗꯦ ꯑꯗꯨꯒ ꯅꯣꯏꯁꯨ ꯅꯣꯏ꯫
ꯎꯝ ꯍꯥꯎꯇꯕꯒꯤ ꯑꯃꯨꯛ ꯆꯠꯇ꯭ꯔꯕꯅꯤ ꯈꯔ ꯂꯩꯔꯗꯤ ꯑꯃꯨꯛ ꯆꯠꯀꯅꯤ꯫
ꯑꯁ ꯑꯈꯣꯏꯗꯤ ꯉꯔꯥꯡ ꯄꯨꯡ ꯃꯔꯤ ꯍꯦꯜꯂꯒꯔ ꯀꯞꯄꯅꯦꯕ ꯃꯉꯥ ꯇꯥꯗ꯭ꯔꯤꯉꯩꯗ꯫
ꯅꯨꯡꯊꯤꯟꯗꯔꯥ ꯑꯌꯨꯛꯇꯔꯥ?
ꯅꯨꯡꯊꯤꯟꯗ ꯅꯨꯡꯗꯥꯡ ꯇꯥ ꯅꯨꯡꯗꯥꯡ ꯅꯨꯡꯁꯥ ꯊꯣꯛꯄ ꯂꯣꯏꯔꯀꯥꯟ
ꯎꯝ
ꯗꯜꯒ ꯄꯨꯡ ꯁꯕꯦꯟꯗꯍꯜꯂꯛꯑꯦ ꯑꯁ
ꯑ ꯑꯗꯨꯗꯤ ꯃꯝꯂꯝꯒꯅꯤꯀꯣ
ꯃ‌ꯝꯔꯒ ꯂꯥꯛꯑꯦ ꯎꯝ
ꯄꯨꯡ ꯑꯃꯈꯛꯇ ꯄꯨꯡꯈꯥꯏꯔ ꯄꯨꯡ ꯑꯃꯈꯛꯇꯅꯤꯅ ꯈꯨꯟꯕ ꯂꯥꯞꯄꯅꯤꯅ꯫
ꯑꯣ
ꯑꯗꯨꯁꯨ ꯌꯥꯝ ꯐꯪꯉꯦ꯫
ꯑꯣ ꯀꯌꯥꯃꯨꯛ ꯐꯪꯕ꯭ꯔꯣ?
ꯎꯝ ꯑꯅꯤ ꯑꯍꯨꯝꯗꯤ ꯗꯨꯝ ꯆꯥꯕ꯫
ꯑꯣ ꯌꯥꯝ ꯂꯩꯔꯗꯤ ꯌꯥꯝ ꯂꯩꯔꯗꯤ ꯈꯨꯜꯂꯒ ꯌꯣꯜꯂꯣ꯫
ꯑꯁ ꯌꯣꯟꯅꯤꯅꯦ ꯆꯥꯅꯤꯡꯕ ꯉꯥꯏ ꯆꯥꯅꯤꯡꯕꯈꯛ ꯉꯥꯏꯔꯀꯥꯟꯗ꯫
ꯆꯔꯥ ꯀꯌꯥ ꯊꯣꯛꯀꯅꯤ?
ꯍꯥ
ꯋꯨꯔꯥ ꯀꯌꯥ ꯊꯣꯛꯀꯅꯤ?
ꯎꯝ ꯉꯁꯤꯅ ꯑꯅꯤ ꯃꯤ ꯑꯇꯣꯞꯄꯒꯤꯁꯨ ꯄꯤꯔꯛꯄ ꯄꯤꯕꯒꯤ ꯑꯩꯅ꯫
ꯑꯣ
ꯑꯈꯣꯏ ꯑꯁꯤꯗ ꯂꯩꯃꯤꯟꯅꯕꯀꯣ ꯌꯦꯟ ꯌꯦꯟꯅꯤꯅ ꯑꯃ
ꯑꯣ ꯑꯌꯨꯛꯇꯤ ꯀꯔꯤ ꯏꯟꯁꯥꯡ ꯆꯥꯔꯦ
ꯊꯔꯣꯏ ꯏꯔꯣꯟꯕ ꯆꯥꯔꯤꯅꯤꯅꯦ ꯉꯔꯥꯡꯗꯣ ꯂꯥꯛꯑꯒ ꯑꯁ ꯀꯛꯑꯒ ꯇꯤꯡꯍꯜꯂꯤꯅꯤꯅꯦ
ꯑꯣ
ꯆꯥꯅꯤꯡ ꯃꯟꯕꯒꯤ ꯑꯁ ꯈꯨꯟꯔꯤꯅꯤ ꯂꯥꯛꯕꯗꯗꯤꯒꯣ ꯑꯁ ꯄꯨꯡꯃꯣꯠꯇ ꯃꯣꯠ
ꯍꯣꯏ ꯃꯣꯠꯄꯅꯦ ꯂꯧ ꯆꯠꯄꯗꯤ ꯌꯥꯝ ꯃꯣꯠꯄꯅꯦ꯫ ꯑꯩꯈꯣꯏꯁꯨ ꯃꯊꯪ ꯍꯞꯇꯥꯗꯗꯤ ꯂꯧ ꯆꯠꯄ ꯍꯧꯔꯅꯤ ꯑꯈꯣꯏꯁꯨ ꯎꯄꯥꯏ ꯂꯩꯇꯦ ꯆꯠꯇ꯭ꯔꯗꯤ
ꯃꯦꯟ ꯔꯣꯗꯇ ꯃꯣꯠꯂꯁꯨ ꯒꯥꯔꯤ ꯇꯣꯡꯉꯒ ꯂꯥꯛꯄꯅꯤꯅꯦ
ꯎꯝ
ꯀꯩ ꯌꯦꯟꯖꯥꯡ ꯆꯥꯔꯒꯦ ꯉꯁꯤ ꯅꯣꯏꯗꯤ
ꯈꯣꯏꯗꯤ ꯀꯔꯤ ꯎꯝ ꯁꯧꯒꯔꯤ ꯑꯃꯨꯛ ꯆꯥꯏ ꯁꯧꯒꯔꯤꯒ ꯀꯔꯤ ꯀꯔꯤꯅꯣ ꯕꯤꯟꯁ ꯑꯁꯥꯡꯕꯗꯣ ꯑꯗꯨꯒ ꯉꯥ ꯑꯀꯪꯕꯒ ꯆꯥꯏ ꯑꯃꯨꯛ꯫ ꯏꯟꯁꯥꯡ ꯂꯩꯇꯦ ꯑꯗꯨꯃꯥꯏꯅ ꯆꯥꯗ꯭ꯔꯗꯤ ꯑꯇꯣꯞꯄ ꯏꯟꯁꯥꯡ ꯂꯩ
ꯀꯩꯅꫭꯃꯥ ꯇꯧꯕꯅꯦ
ꯎꯝ ꯑꯗꯨꯅꯦ ꯁꯧꯒ꯭ꯔꯤꯗꯤ ꯑꯗꯨꯝ ꯑꯦꯚꯥꯏꯂꯦꯕꯜ ꯑꯣꯏꯌꯦꯕ ꯁꯧꯒ꯭ꯔꯤꯗꯤ ꯑꯗꯨꯝ ꯂꯩꯌꯦ ꯑꯗꯨꯅ ꯁꯧꯒꯔꯤ ꯈꯛꯇꯥ ꯌꯥꯝ ꯆꯥꯔꯒ ꯂꯩꯕꯅꯦ
ꯑꯣ ꯁꯧꯒꯔꯤꯅ ꯍꯥꯎꯋꯦ ꯍꯟꯗꯛꯇꯤ
ꯅꯨꯡꯗꯥꯡꯒꯤ ꯀꯔꯤ ꯊꯣꯡꯁꯤꯔꯥ ꯈꯪꯗꯦ
ꯅꯣꯏꯗꯤ ꯈꯨꯟꯗꯥ ꯂꯩꯕꯅꯤꯅ ꯀꯩꯅꯣ ꯇꯧꯔꯝꯅꯤ ꯑꯈꯣꯏꯗꯤ ꯂꯩꯕ ꯉꯥꯛꯇꯥ
ꯍꯣꯏ ꯆꯥꯅꯤꯡꯗꯥꯕꯒꯤꯅꯦ ꯑꯗꯨꯝ ꯂꯩꯕꯅꯦ ꯁꯨꯝ ꯆꯥꯅꯤꯡꯉꯥꯏ ꯕꯨꯗꯤ ꯂꯩꯕꯅꯦꯕ ꯑꯩꯈꯣꯏꯅ ꯆꯥꯗꯕꯒꯤꯅꯦ ꯂꯧꯗꯕꯒꯤꯅꯦ
ꯅꯣꯏ ꯁꯤꯗꯥ ꯂꯩꯔꯦꯕꯗꯨ ꯑꯁ ꯌꯥꯝ ꯆꯥꯅꯤꯡꯕꯅꯦꯕ
ꯎꯝ ꯑꯗꯨ ꯑꯣꯏꯔꯥꯁꯨꯗꯣ ꯅꯣꯏ ꯂꯣꯝꯗꯥꯗꯤꯀꯣ ꯑꯩꯈꯣꯏꯅ ꯆꯥꯅꯤꯡꯕ ꯂꯩꯌꯦꯗ ꯑꯗꯨꯝ ꯐꯪꯕꯒꯤ ꯂꯨꯄꯥ ꯇꯔꯥ ꯑꯥ ꯀꯨꯟꯒꯤꯁꯨ ꯑꯗꯨꯝ ꯂꯧꯔꯥꯗꯤ ꯃꯤ ꯑꯃꯥꯈꯛꯇꯥꯒꯤꯗꯤ ꯑꯗꯨꯝ ꯀꯨꯏꯅ ꯆꯥꯕ ꯌꯥꯏꯗꯥꯅ
ꯑꫭ ꯑꯥ ꯎꯁꯣꯏꯁꯨꯀꯣ ꯂꯩ ꯂꯩꯕꯅꯤ ꯅꯍꯥꯟ ꯑꯁ ꯑꯩꯗꯤ ꯑꯗꯨꯝ ꯂꯩꯔꯥꯒꯥ ꯆꯥꯏ
ꯉꯁꯤ ꯑꯩꯒꯤ ꯀꯩꯅꯣ ꯏꯄꯨꯅꯥꯀꯣ
ꯎꯝ
ꯑꯥ ꯎꯁꯣꯏ ꯑꯃꯥ ꯄꯨꯔꯒꯥ ꯂꯩꯕꯥꯅꯤ ꯄꯨꯔꯛꯑꯦ ꯑꯗꯣ ꯀꯨꯀꯔꯗꯥ ꯀꯥꯞꯍꯜꯂꯥꯒ ꯂꯩꯕꯅꯤ ꯏꯔꯣꯟ ꯑꯣꯏꯕ ꯏꯔꯣꯟꯕ ꯑꯣꯏꯅ ꯆꯥꯁꯤꯔꯥ ꯈꯪꯗꯦ ꯏꯔꯣꯟꯕ ꯆꯥꯗ꯭ꯔꯗꯤ ꯊꯣꯡꯉꯥꯒ ꯆꯥꯅꯤꯡꯉꯥꯏꯁꯨ ꯈꯪꯗꯦ ꯑꯗꯨꯒꯤ
ꯊꯣꯡꯕꯗꯤ ꯍꯥꯎꯇꯦ ꯑꯩꯗꯤ ꯎꯇꯤ ꯑꯣꯏꯅ ꯗꯨꯝ ꯍꯥꯎꯋꯦ ꯑꯗꯨ ꯆꯝꯊꯣꯡ ꯑꯣꯏꯅ
ꯍꯣꯏ ꯍꯌꯦꯡ ꯑꯌꯨꯛ ꯎꯇꯤ ꯑꯣꯏꯅ ꯆꯥꯁꯤꯔ ꯈꯟꯕꯅꯤ
ꯑꯩꯁꯨ ꯍꯣꯔꯦꯟ ꯕꯖꯥꯔꯗ ꯂꯩꯕ ꯆꯠꯇꯣꯏꯅꯦ
ꯎꯝ ꯇꯥꯡꯕ꯭ꯔꯥ ꯀꯔꯝꯃꯥꯏ ꯇꯧꯕ꯭ꯔꯥ ꯑꯗꯨꯗꯗꯤ
ꯎꯝ ꯑꯆꯥ ꯀꯩꯅꯣ ꯑꯁ ꯑꯩ ꯍꯥꯏꯕ ꯍꯩꯇꯦꯅꯦ ꯑꯥ ꯑꯆꯧꯕꯒꯨꯝꯕꯗꯤ ꯀꯣ ꯎꯝ ꯆꯥꯝꯃ ꯍꯦꯜꯂꯦ ꯑꯗꯨꯒ ꯑꯩꯠꯇꯤ ꯐꯤꯐꯇꯤ ꯄꯤꯕꯁꯨ ꯂꯩ ꯑꯗꯨꯒ ꯑꯁꯤ ꯅꯠꯇꯕ ꯈꯔ ꯈꯣꯡꯇꯣꯛꯑꯥꯗꯤ ꯀꯟꯕ ꯂꯩ
ꯇꯧꯔ
ꯑꯗꯩ ꯌꯥꯡꯈꯩꯒꯤ ꯃꯔꯤ ꯇꯧꯋꯦ
ꯅꯛꯅ ꯂꯩꯥꯔꯗꯤ ꯄꯤꯒꯗꯕꯅꯤꯅꯦ
ꯑꯁ ꯂꯥꯞꯄꯥꯒꯤꯅꯤꯅꯦ ꯌꯥꯝ ꯆꯥꯅꯤꯡꯉꯤꯗꯣ ꯑꯁ ꯂꯩ
ꯎꯝ ꯂꯩꯔꯗꯤ ꯑꯃꯨꯛ ꯆꯥꯅꯤꯡꯔꯔꯣꯏ ꯂꯩꯔꯗꯤ ꯑꯃꯨꯛ ꯆꯥꯅꯤꯡꯔꯣꯏ ꯂꯩꯇꯥꯕꯒꯤꯅꯤ
ꯅꯥꯍꯥꯟ ꯆꯥꯅꯤꯡ ꯃꯟꯕꯒꯤ ꯂꯨꯄꯥ ꯇ꯭ꯔꯥꯒꯤ ꯂꯩꯔꯤꯅꯤ
ꯀꯌꯥ ꯄꯤꯕ꯭ꯔꯥ ꯇꯔꯥꯒꯤ
ꯑꯥ ꯀꯦꯖꯤꯗ ꯐꯣꯔꯇꯤꯔ ꯇ꯭ꯋꯦꯟꯇꯤ ꯊ꯭ꯔꯥꯇꯤꯔ ꯑꯣꯏꯕꯅꯦ ꯃꯨꯜꯂꯕ ꯃꯨꯟꯗꯥꯕ ꯃꯨꯟꯕ
ꯃꯨꯟꯗꯕ ꯃꯨꯟꯕꯗꯤ ꯑꯩꯁꯨ ꯌꯥꯝ ꯆꯥꯅꯤꯡꯗꯦ
ꯃꯨꯟꯕꯥꯗꯤ ꯍꯟꯗ꯭ꯔꯦꯠ ꯑꯣꯏꯕꯅꯦ
ꯑꯧ
ꯂꯣꯀꯦꯜꯒꯤ ꯅꯠꯇꯕ ꯑꯃꯗꯣ ꯂꯣꯀꯦꯜꯁꯨ ꯌꯣꯟꯕꯗꯤ ꯌꯣꯟꯕꯅꯤ
ꯇꯤꯟ ꯂꯩꯕ꯭ꯔꯣ ꯂꯩꯇꯕ꯭ꯔꯣ
ꯃꯣꯏ ꯂꯣꯀꯦꯜꯒꯤ ꯑꯣꯏꯕ ꯗꯦꯖꯀꯤ ꯑꯣꯏꯕ꯭ꯔꯥ ꯈꯪꯗꯦ ꯇꯤꯟ ꯆꯥꯗꯕꯅꯤ ꯃꯣꯏ ꯄꯥꯛꯅ
ꯎꯝ ꯑꯗꯨ ꯑꯣꯏꯔꯗꯤ ꯌꯥꯝ ꯍꯥꯎꯔꯝꯒꯅꯤ
ꯅꯍꯥꯟ ꯂꯩꯔꯦ ꯑꯁ ꯂꯩꯕ ꯆꯥꯅꯤꯡꯃꯟꯕꯩ
ꯎꯝ ꯑꯩꯈꯣꯏꯁꯨ ꯂꯩꯌꯦ ꯑꯗꯣ ꯂꯣꯏꯃꯛ ꯇꯤꯟ ꯆꯥꯏ ꯑꯗꯨꯒꯤꯀꯣ ꯆꯥꯕ ꯐꯪꯗꯦ ꯑꯥ ꯁꯥꯏꯠ ꯑꯃꯗ ꯂꯩꯇ꯭ꯔꯗꯤ ꯁꯥꯏꯠ ꯑꯃꯗ ꯑꯗꯨꯝ ꯂꯩꯒꯅꯤ
ꯑꯁ ꯈꯪꯗꯦꯅꯦ ꯍꯩꯅꯧꯁꯨ ꯇꯤꯟ ꯉꯥꯛꯇ
ꯍꯣꯏ ꯑꯗꯨꯅꯦ ꯑꯩꯈꯣꯏ ꯈꯨꯟꯗꯁꯨ ꯀꯣ ꯃꯔꯥꯡ ꯀꯥꯏꯅ ꯐꯪꯔꯁꯨ ꯇꯤꯟ ꯈꯛꯇ ꯆꯥꯏ ꯑꯗꯨꯃꯥꯏꯟ ꯍꯥꯏꯔꯒ ꯅꯣꯛ ꯅꯥꯔꯒ ꯂꯩꯕꯅꯤ
ꯑꯥ
ꯀꯔꯤ ꯑꯣ ꯊꯥꯔꯣꯏ ꯑꯣꯏꯅ ꯆꯥꯒꯦꯕ
ꯆꯥꯗꯕ ꯑꯥ
ꯅꯨꯡꯗꯥꯡꯒꯤ ꯊꯥꯔꯣꯏ ꯑꯣꯏꯅ ꯆꯥꯒꯦꯕ ꯊꯥꯔꯣꯏ ꯏꯔꯣꯟꯝꯕꯅ ꯍꯥꯎꯕꯅꯦ ꯊꯥꯔꯣꯏꯗꯤ ꯏꯔꯣꯟꯝꯕꯅ ꯍꯥꯎꯋꯦ ꯑꯂꯨꯒ ꯆꯥꯕꯗꯣ ꯑꯗꯨ ꯑꯗꯨ ꯑꯣꯏꯅ ꯍꯥꯎꯕꯅꯦ ꯑꯗꯨꯒ ꯆꯝꯐꯨꯠ ꯑꯃ ꯇꯧꯔꯣ, ꯎꯝ ꯆꯝꯐꯨꯠ ꯑꯃ ꯇꯧꯔꯣ
ꯇꯦꯡꯗ꯭ꯔꯗꯤ ꯆꯥꯕ ꯌꯥꯔꯣꯏꯦ ꯃꯣꯠꯄꯅ
ꯍꯣꯏ ꯅꯪ ꯅꯪ ꯑꯔꯥꯟꯕ ꯅꯪ ꯉꯔꯥꯡꯅꯄ ꯆꯠꯄ ꯆꯠꯄ ꯅꯠꯇ꯭ꯔꯣ
ꯉꯔꯥꯡꯗꯣ ꯂꯣꯏꯅ ꯑꯩꯅ ꯀꯛꯊꯠꯇꯕ
ꯑꯪ ꯀꯛꯔꯒ ꯊꯥꯡꯒꯗꯕꯅꯤꯅꯦ ꯆꯥꯅꯤꯡꯂꯗꯤ
ꯑꯃꯨꯛꯀ ꯈꯨꯟꯕ ꯆꯠꯇꯣꯏꯅꯦ
ꯑꯪ ꯉꯁꯤ
ꯍꯌꯦꯡꯔ ꯍꯪꯆꯤꯠꯂ ꯑꯩꯈꯣꯏ ꯍꯥꯏꯩꯅꯔꯒ ꯆꯠꯄꯅꯤ
ꯑꯣ ꯃꯤ ꯀꯌꯥ ꯆꯠꯄ꯭ꯔ
ꯃꯤ ꯇꯔꯦꯠ ꯒꯥꯔꯤ ꯑꯍꯨꯝ ꯃꯆꯥ ꯑꯩꯇꯤꯄꯥ ꯑꯍꯨꯝ
ꯑꯣ ꯂꯞꯄ꯭ꯔ
ꯍꯩꯉꯥꯡꯗ ꯍꯩꯉꯥꯡꯗ
ꯍꯥꯥ ꯂꯥꯞꯄ꯭ꯔꯥ ꯂꯥꯞꯇꯕ꯭ꯔꯥ
ꯈꯔ ꯂꯞꯄꯦ ꯎꯝ
ꯑꯪ ꯃꯤ ꯌꯥꯝ ꯆꯠꯂꯗꯤ ꯑꯗꯨꯝ ꯅꯨꯡꯉꯥꯏꯔꯝꯒꯅꯤꯗ
ꯅꯨꯡꯉꯥꯏꯗꯤ ꯅꯨꯡꯉꯥꯏꯌꯦ ꯑꯗꯣ ꯑꯁ ꯑꯍꯥꯟꯕ ꯆꯠꯄ ꯈꯪꯗꯦ ꯑꯁ ꯎꯍꯝ ꯋꯥꯏꯑꯦꯗ
ꯋꯥꯔꯝꯒꯅꯤ ꯍꯣꯏ ꯅꯨꯡꯗꯥꯡ ꯂꯥꯛꯄ ꯃꯇꯝꯗꯗꯤꯀꯣ
ꯆꯠꯇꯕꯕꯨ ꯀꯨꯏꯕꯒꯤꯀꯣ ꯑꯁ ꯈꯔ ꯋꯥꯏ ꯍꯥꯏꯇꯥꯔꯦ
ꯍꯣꯏ ꯋꯥꯔꯝꯒꯅꯤ ꯑꯩꯈꯣꯏꯁꯨ ꯑꯁ ꯅꯣꯡꯃ ꯈꯛꯇ ꯆꯠꯄꯅꯦ ꯑꯗꯨꯝ ꯌꯥꯝ ꯋꯥꯏꯑꯦ ꯑꯉꯥꯡꯁꯤꯡꯕꯨ ꯄꯨꯔꯒ ꯎꯝ ꯑꯉꯥꯡꯁꯤꯡꯕꯨ ꯄꯨꯔꯒ ꯆꯠꯄꯅꯦ ꯑꯩꯗꯤ ꯏꯊꯟꯇ ꯈꯨꯜꯂꯁꯨ ꯀꯣ ꯉꯝꯔꯔꯣꯏ ꯍꯥꯏꯅ ꯏꯊꯟꯇ ꯍꯨꯅꯤꯡꯉꯥꯏ ꯇꯜꯂꯦ ꯑꯗꯨꯒꯤꯀꯣ
ꯑꯉꯥꯡ ꯌꯥꯎꯔꯗꯤ ꯈꯨꯟꯕ ꯅꯨꯡꯉꯥꯏꯕꯅꯤ ꯏꯁ ꯌꯥꯝ ꯐꯩꯅꯦ ꯅꯪꯗꯤ
ꯆꯥꯎꯕ꯭ꯔꯥ ꯄꯤꯛꯄ꯭ꯔꯥ ꯅꯣꯏꯒꯤꯗꯤ
ꯃꯤꯗꯤꯌꯝꯅꯦ ꯄꯤꯛꯄꯁꯨ ꯂꯩ
ꯄꯤꯛ ꯄꯤꯛꯄꯅ ꯍꯦꯟꯅ ꯍꯥꯎꯕꯅ ꯑꯩꯈꯣꯏꯅ ꯇꯟꯕꯒꯤ ꯋꯥꯅꯦꯕ
ꯑꯧ
ꯄꯤꯛꯄ ꯀ꯭ꯔꯤ ꯍꯥꯏꯁꯤꯔꯥ ꯅꯣꯏ ꯅꯣꯏꯕ ꯍꯦꯟꯕꯅꯦ ꯑꯥ ꯍꯣꯏ ꯑꯗꯨꯃꯥꯏꯅ ꯇꯧꯕꯅꯦ ꯅꯣꯏ ꯂꯣꯝꯗꯒꯤꯗꯤ ꯑꯗꯨꯝ ꯍꯥꯎ ꯅꯣꯏ ꯂꯣꯝꯗꯒꯤꯗꯤ ꯑꯗꯨꯝ ꯍꯥꯎꯒꯟꯕꯅꯤꯗ
ꯈꯪꯗꯦꯗ ꯆꯥꯗ ꯍꯟꯗꯛ ꯆꯍꯤꯒꯤ ꯍꯟꯗꯛꯇꯅꯦ ꯆꯥꯕ ꯄꯥꯝꯅ
ꯎꯝ
ꯂꯩꯕꯅ ꯆꯥꯕꯗ ꯍꯥꯎꯇꯦꯕ
ꯁꯤꯂꯣꯝꯗꯗꯤ ꯇꯨ ꯅꯪ ꯈꯨꯟꯕ ꯆꯠꯂꯕ꯭ꯔꯣ ꯆꯠꯇ꯭ꯔꯤꯕꯣ
ꯆꯠꯇꯔꯤ
ꯆꯠꯇ꯭ꯔꯤꯀꯣ
ꯎꯝ
ꯑꯩ ꯑꯩꯁꯨ ꯅꯪ ꯆꯠꯄ ꯎꯗꯦꯕ ꯑꯗꯨꯒꯤꯀꯣ ꯆꯠꯄ꯭ꯔꯥ ꯆꯠꯇꯕ꯭ꯔꯥ ꯍꯪꯕꯅꯤꯗ ꯑꯥꯗ
ꯀꯩꯗꯧꯔꯤꯅꯣ ꯅꯪ
ꯀ꯭ꯔꯤ ꯍꯥꯏꯕ
ꯀꯩꯗꯧꯔꯤꯅꯣ
ꯑꯗꯨꯝ ꯆꯠꯂꯒ ꯂꯩꯌꯦ ꯑꯉꯥꯡ ꯄꯣꯔꯒꯀꯣ ꯑꯃꯨꯛꯀ ꯍꯧꯒꯠꯂꯦ ꯍꯧꯖꯤꯛꯅ ꯑꯗꯨꯒꯤ ꯑꯗꯨꯝ ꯆꯠ ꯆꯠꯊꯣꯛ ꯆꯠꯁꯤꯟ ꯇꯧꯔꯒ ꯂꯩꯕ
ꯑꯉꯥꯡ ꯁꯦꯟꯅꯕꯁꯨ ꯋꯥꯔꯝꯅꯤ ꯅꯣꯏꯕꯨ
ꯍꯣꯏ ꯉꯁꯥꯏꯗꯣ ꯇꯨꯝꯃꯦ ꯇꯨꯝꯔꯒ ꯄꯨꯡ ꯑꯅꯤ ꯃꯔꯛ ꯃꯔꯛꯇꯗꯤ ꯍꯣꯏ ꯃꯤ ꯂꯧꯅꯕ ꯂꯩꯇ꯭ꯔꯗꯤꯀꯣ ꯆꯥꯛ ꯆꯥꯐꯝꯁꯨ ꯈꯪꯗꯕꯅꯦ ꯑꯗꯨꯝ ꯇꯨꯝꯍꯜꯂꯒ ꯆꯥꯏꯌꯦ ꯇꯨꯝꯗ꯭ꯔꯗꯤ ꯆꯥꯛ ꯂꯥꯝꯂꯁꯨ ꯑꯗꯨꯝ ꯃꯥ ꯍꯧꯒꯠꯄ ꯃꯇꯝꯗꯣ ꯉꯥꯏꯔꯒ ꯂꯩꯔꯒ ꯃꯥ ꯍꯧꯒꯠ ꯃꯇꯝꯗ ꯑꯗꯨꯝ ꯆꯥꯏ
ꯑꯁ ꯅꯣꯔ ꯆꯥꯡ ꯅꯥꯏꯅ ꯆꯥꯔꯝꯃꯔꯣꯏ ꯆꯥꯛ
ꯍꯣꯏ ꯑꯗꯨꯃꯥꯏ ꯇꯧꯔꯦ ꯍꯧꯖꯤꯛꯀꯥꯟꯗꯤ ꯅꯣꯡ ꯆꯨꯗ꯭ꯔꯣ ꯅꯣꯏꯔꯣꯝꯗꯗꯤ ꯉꯁꯤ
ꯆꯨꯨꯗꯦ ꯅꯨꯡꯁꯥ ꯁꯥꯏꯌꯦ
ꯑꯣ ꯑꯩꯈꯣꯏꯗꯗꯤ ꯑꯌꯨꯛꯇ ꯅꯨꯡꯁꯥ ꯀꯟꯅ ꯊꯣꯛꯂꯛꯑꯦ
ꯑꯣ
ꯍꯧꯖꯤꯛꯇꯤ ꯑꯌꯨꯛꯇ ꯅꯨꯡꯁꯥ ꯀꯟꯅ ꯊꯣꯛꯂꯛꯑꯦꯕꯀꯣ ꯑꯗꯨꯒ ꯕꯥꯔꯣ ꯂꯣꯏꯔꯒ ꯑꯃꯨꯛꯀ ꯅꯣꯡ ꯀꯟꯅ ꯆꯨꯔꯛꯑꯦ ꯑꯗꯨ ꯂꯣꯏꯔꯒ ꯑꯃꯨꯛ ꯀꯟ ꯅ ꯅꯨꯡꯁꯥ ꯊꯣꯛꯂꯛꯑꯦ ꯍꯧꯖꯤꯛꯇꯤ ꯈꯔ ꯅꯨꯡꯉꯥꯏꯔꯦ
ꯑꯩꯈꯣꯏꯗꯤ ꯑꯗꯨꯃꯥꯏꯟ ꯆꯨꯗꯦ ꯉꯁꯤ ꯁꯤ ꯅꯣꯡ ꯆꯨꯗꯦ ꯉꯁꯤꯗꯤ ꯅꯣꯏꯔꯣꯝ ꯆꯨꯔꯗꯤ ꯑꯩꯈꯣꯏꯔꯣꯝ ꯆꯨꯗꯦ
ꯍꯣꯏ ꯑꯗꯨꯃꯥꯏꯅ ꯍꯥꯏꯌꯦ ꯃꯩꯁꯨ ꯆꯠꯈ꯭ꯔꯦ ꯃꯩꯁꯨ ꯂꯥꯛꯇꯦ ꯅꯣꯡ ꯈꯔ ꯇꯥꯔꯗꯤ ꯑꯗꯨꯝ ꯃꯩ ꯆꯠꯂꯦꯕ ꯑꯗꯨꯒꯤꯀꯣ
ꯎꯝ
ꯇꯜꯂꯦ ꯉꯁꯤꯗꯤ ꯀ꯭ꯔꯤ ꯀ꯭ꯔꯤ ꯇꯧꯔꯒ ꯂꯩꯔꯦ
ꯍꯤꯞꯄꯒ ꯂꯩꯅꯦ ꯉꯁꯤꯗꯤ ꯑꯁ ꯉꯁꯤꯗꯤ ꯐꯤ ꯁꯨꯕꯅꯦ ꯐꯤ ꯁꯨꯕ ꯁꯪꯗꯕꯒꯤ ꯑꯁ ꯀꯨꯏ ꯀꯨꯏ ꯊꯝꯕꯒꯤ
ꯍꯤꯞꯄꯒ ꯂꯩꯥꯛꯌꯨ ꯀꯪꯃꯜꯂꯦ ꯅꯣꯏꯁꯨ ꯈꯔ ꯅꯣꯏꯅꯕꯀꯣ
ꯅꯣꯏꯅꯕ ꯍꯣꯠꯅꯩ ꯑꯃꯤ ꯑꯁ ꯍꯣꯠꯅꯔꯁꯨ ꯊꯣꯛꯇꯦꯗ ꯀꯥꯟꯅꯗꯦ ꯑꯗꯨꯅ ꯇꯣꯛꯄ
ꯎꯝ ꯅꯨꯡꯁꯥ ꯊꯣ ꯅꯨꯡꯁꯥ ꯊꯣꯛꯔꯗꯤ ꯐꯤ ꯁꯨ ꯐꯤ ꯁꯨꯔꯁꯨ ꯀ ꯀꯪꯂꯝꯒꯅꯤ
ꯎꯝ ꯊꯨꯅ ꯈꯪꯉꯦ ꯑꯗꯨꯁꯨ ꯑꯩꯈꯣꯏꯗꯤ ꯃꯤ ꯌꯥꯝꯅꯤꯅꯀ ꯑꯁ ꯅꯨꯡꯉꯥꯏꯔꯦ ꯑꯃ ꯐꯧꯗ꯭ꯔꯁꯨ ꯑꯃ ꯐꯧꯒꯅꯤ ꯑꯁ
ꯎꯝ ꯎꯝ ꯄꯨꯡ ꯀꯌꯥꯗ ꯊꯣꯡꯕ ꯍꯧꯒꯅꯤ
ꯄꯨꯡ ꯃꯉꯥ ꯃꯈꯥꯏꯔꯥ ꯇꯔꯨꯛ